ꯑꯥ ꯇꯥꯔꯦ ꯇꯥꯔꯦ
ꯑꯝ ꯀꯩꯗꯧꯔꯤꯅꯣ
ꯑꯩꯁꯦ ꯉꯁꯥꯏ ꯖꯥꯝ ꯍꯦꯛꯎꯔꯦ ꯑꯩꯈꯣꯏ ꯃꯌꯥꯝ ꯇꯧꯔꯒ ꯍꯧꯖꯤꯛ
ꯀꯔꯤꯅꯣ ꯑꯩꯒꯤ ꯑꯩꯒꯤꯁꯨ ꯈꯔ ꯊꯤꯜꯂꯛꯑꯣ
ꯊꯤꯟꯒꯦ ꯅꯪ ꯉꯁꯥꯏ ꯃꯦꯁꯦꯁꯇꯤ ꯊꯥꯒꯤꯕꯅꯦ ꯑꯗꯣ ꯎꯍꯧꯗ꯭ꯔꯕꯣ
ꯎꯍꯧꯗ꯭ꯔꯦ ꯅꯣꯏꯅ ꯃꯦꯁꯦ ꯅꯣꯏꯅ ꯀꯣꯜꯗꯤ ꯇꯧꯔꯛꯇꯅ
ꯑꯩꯈꯣꯏꯁꯨ ꯃꯦꯁꯦꯖ ꯑꯣꯏꯅ ꯊꯥꯔꯕ ꯑꯗꯣ ꯌꯥꯅꯤꯗ ꯅꯪ ꯌꯥꯝ ꯌꯥꯝꯃꯦ ꯅꯪ ꯆꯥ ꯌꯥꯅꯤ ꯅꯪꯒꯤꯁꯨ ꯁꯔꯨꯛ ꯌꯥꯎꯅ ꯍꯦꯛꯑꯕꯅꯦ
ꯃꯥꯅꯦ ꯑꯗꯨ ꯈꯔ ꯊꯤꯜꯂꯛꯎꯀꯣ ꯑꯩ ꯊꯣꯛꯂꯛꯑꯁꯨ ꯊꯣꯛꯂꯛꯀꯦ
ꯊꯣꯛꯂꯛ ꯑꯣ ꯊꯣꯛꯂꯛꯑꯣ ꯑꯗꯨ ꯑꯗꯨꯝ ꯄꯨꯟꯅ ꯆꯥꯃꯤꯟꯅꯁꯤ ꯄꯨꯟꯅ ꯆꯥꯕꯅꯦ ꯍꯦꯟꯅ ꯅꯨꯡꯉꯥꯏꯇ꯭ꯔꯣ
ꯑꯣꯗꯨꯗꯤ ꯂꯥꯛꯑꯒꯦ
ꯂꯥꯛꯑꯣ ꯍꯣꯏ ꯉꯥꯏꯔꯝꯃꯗꯣꯏꯅꯦ ꯑꯩꯈꯣꯏ ꯐꯠꯇꯕ ꯀꯩꯀꯥ ꯈꯟꯗꯣꯛꯑꯝꯃꯒ ꯆꯥꯝ ꯈꯣꯠꯇꯅ ꯇꯧꯔꯝꯗꯣꯏꯅꯦ
ꯎꯝ ꯗꯨꯗꯤ ꯂꯥꯛꯄ ꯍꯧꯔꯒꯦꯀꯣ
ꯂꯥꯛꯑꯣ ꯂꯥꯛꯑꯣ ꯅꯪ ꯄꯩꯈꯥꯒꯤꯗꯤ ꯀꯃꯥꯏꯅ ꯇꯧꯔꯕ
ꯑꯁ ꯂꯥꯏꯔꯤꯛꯀ ꯑꯝ ꯄꯥꯗ꯭ꯔꯤꯗ
ꯀꯩꯅꯣꯗꯩ ꯑꯣꯏꯔꯝꯒꯅꯤ ꯂꯩꯕꯥꯛꯄꯣꯛꯄꯗꯒꯤ
ꯃꯥꯅꯦ ꯂꯩꯕꯥꯛꯄꯣꯛꯄꯗꯩꯅꯦ ꯅꯪ ꯃꯦꯟ ꯐꯤꯠ ꯌꯦꯡ ꯆꯠꯂꯣꯏꯗ꯭ꯔꯣ
ꯃꯦꯟ ꯐꯤꯠ ꯆꯠꯇꯤ ꯆꯠꯅꯤꯡꯉꯦ ꯑꯗꯣ ꯑꯁ ꯈꯪꯗꯦ ꯇꯥꯡ ꯇꯥꯡ ꯇꯔꯦꯠꯂꯥ
ꯑꯥ ꯇꯥꯡ ꯇꯔꯦꯠꯇꯒꯤ ꯇꯔꯦꯠ ꯅꯤꯄꯥꯟ ꯑꯗꯨꯃꯥꯏꯟ ꯑꯣꯏꯔꯝꯅꯤ
ꯑꯁ ꯇꯔꯦꯠꯁꯨ ꯅꯤꯄꯥꯟꯁꯨ ꯑꯗꯨꯗꯤ ꯅꯣꯡꯉꯥꯜꯂꯒ ꯑꯃꯨꯛ ꯀꯩꯅꯣꯅꯤꯅꯦ
ꯑꯥ ꯃꯥꯅꯦ ꯑꯦꯛꯖꯥꯝꯅꯦ ꯁꯤ ꯁꯤꯒꯤ
ꯌꯥꯝ ꯇꯜꯂꯦ ꯌꯦꯡꯚꯝ ꯆꯥꯚꯝꯒ ꯈꯪꯗꯧ ꯃꯥꯟꯗꯦ ꯑꯩ ꯌꯦꯡꯉꯁꯨ
ꯑꯁ ꯈꯪꯗꯦ ꯑꯩ ꯌꯥꯝ ꯌꯦꯡꯅꯤꯡꯉꯦ ꯍꯥꯏꯕ ꯃꯣꯏ ꯀꯣꯁꯄ꯭ꯂꯦꯒꯤ ꯀꯩꯀꯩꯗꯨ
ꯅꯠꯇꯦ ꯃꯃꯥꯡꯗ ꯌꯩꯊꯣꯛꯑꯒ ꯄꯩꯈꯥ ꯃꯅꯨꯡ ꯇꯧꯁꯤꯜꯂꯤꯁꯤꯕꯨ ꯀꯔꯤ ꯑꯥ
ꯑꯗꯨꯅꯦ ꯍꯥꯏꯁꯦ ꯃꯣꯏ ꯀꯔꯤ ꯀꯔꯤ ꯋꯥꯈꯜ ꯂꯣꯟꯅꯣ ꯍꯥꯏꯕꯅꯦꯕ ꯑꯁ ꯒ꯭ꯌꯥꯟ ꯇꯥꯗꯦꯗ
ꯌꯦꯡꯗꯤ ꯌꯥꯝ ꯌꯦꯡꯅꯤꯡꯉꯦ ꯍꯥꯏꯗꯤ ꯑꯗꯨ ꯀꯨꯏꯔꯕꯅꯦ ꯉꯥꯏꯖꯩꯁꯦ ꯌꯦꯡꯒꯦꯅ
ꯃꯥꯅꯦ ꯑꯩꯁꯨ ꯀꯨꯏꯔꯕꯅꯦ ꯉꯥꯏꯔꯤꯁꯤ
ꯎꯝ
ꯇꯜꯂꯦ ꯌꯥꯝꯅ ꯇꯧꯔꯤꯁꯤ
ꯅꯪ ꯑꯅꯧꯕ ꯀꯥ ꯂꯩꯕꯗꯨꯗꯤ ꯆꯥꯛ ꯍꯤꯟꯖꯥꯡ ꯀꯃꯥꯏ ꯇꯧꯒꯦ
ꯑꯁ ꯃꯣꯏꯒꯤ ꯆꯥꯛꯇꯨꯗꯤ ꯈꯨꯍꯥꯎꯇ ꯑꯃ ꯏꯟꯁꯥꯡꯗꯨꯕꯨꯗꯤ ꯑꯗꯨꯝ ꯌꯥꯏ
ꯎꯝ ꯆꯥꯛꯇꯣ ꯍꯥꯏꯗꯤ ꯔꯁꯟꯗꯨꯗ ꯍꯥꯎꯇꯅ ꯊꯣꯡꯉꯝꯃꯅꯤ ꯑꯗꯨꯅꯅꯤ
ꯃꯥꯅꯦ ꯔꯁꯟꯗꯨꯗ ꯍꯥꯎꯇꯅ ꯊꯣꯡꯉꯦ ꯑꯗꯨꯅ ꯆꯥꯅꯤꯡꯗ꯭ꯔꯦ ꯀꯩ ꯅꯣꯏ ꯉꯔꯥꯡ ꯀꯩ ꯏꯟꯁꯥꯡ ꯄꯤꯖꯒꯦ
ꯁꯧꯒ꯭ꯔꯤ ꯊꯣꯡꯕꯒ ꯑꯗꯨꯒ ꯎꯁꯣꯏ ꯀꯥꯡꯁꯨꯒ ꯌꯥꯝ ꯍꯥꯎꯋꯦ ꯉꯔꯥꯡꯗꯤ ꯈꯨꯍꯥꯎ ꯑꯃ
ꯑꯁ ꯅꯣꯏ ꯎ ꯎꯁꯣꯏ ꯀꯥꯡꯁꯨꯗꯨ ꯆꯥꯅꯤꯡꯉꯦ ꯍꯥꯎꯅꯤ ꯌꯥꯝꯅ
ꯑꯁ ꯎꯁꯣꯏ ꯀꯥꯡꯁꯨ ꯉꯔꯥꯡ ꯈꯨꯍꯥꯎ ꯑꯃ ꯇꯧꯋꯦ ꯍꯥꯏꯕ
ꯎꯝ ꯑꯁ ꯑꯩꯈꯣꯏꯗꯤ ꯃꯥꯏꯔꯦꯟ ꯊꯣꯡꯕ ꯄꯤꯖꯩ ꯃꯥꯏꯔꯦꯟꯗꯨꯕꯨꯗꯤ ꯍꯥꯎꯋꯦꯕ ꯑꯗꯨꯗꯩꯗꯨꯗ ꯆꯥꯛꯇꯣ ꯍꯥꯎꯇꯕ
ꯎꯝ ꯑꯁ ꯆꯥꯛ ꯍꯥꯎꯇ꯭ꯔꯗꯤ ꯀꯩꯝ ꯍꯥꯎꯔꯔꯣꯏ
ꯎꯝ ꯆꯥꯛꯇꯣ ꯆꯕꯦꯠ ꯆꯕꯦꯠ ꯇꯧꯔꯒ ꯑꯃ ꯂꯩꯕꯗꯨ ꯑꯗꯨ ꯑꯗꯨꯃꯥꯏꯟ ꯇꯧꯕ ꯀꯦꯇꯨꯒꯤ
ꯑꯣ ꯃꯔꯛ ꯃꯔꯛꯇꯁꯨ ꯑꯩꯈꯣꯏꯔꯣꯝꯗ ꯍꯦꯛ ꯂꯥꯛꯊꯣꯛꯁꯦ ꯑꯩꯈꯣꯏꯗꯩ ꯍꯦꯛ ꯆꯥꯊꯣꯛꯑꯒ ꯍꯟꯒ꯭ꯔꯥ ꯂꯣꯏꯔꯦ
ꯃꯥꯅꯤ ꯀꯩꯁꯨ ꯀꯥꯏꯗꯦ ꯑꯩꯗꯤ ꯑꯍꯥꯎꯕꯤꯅ ꯊꯣꯡꯕ ꯅꯨꯃꯤꯠꯇ ꯂꯥꯛꯁꯤ ꯅꯟꯗꯥꯅꯤ ꯌꯦꯟ ꯊꯣꯡꯉꯝꯃꯣ ꯑꯗꯨꯗꯤ
ꯊꯣꯡꯉꯗꯝꯅꯦ
ꯍꯜꯂꯣ
ꯇꯥꯏ ꯇꯥꯏ ꯑꯥ ꯇꯥꯔꯦ
ꯀꯩꯗꯧꯔꯤꯅꯣ ꯅꯪ ꯍꯧꯖꯤꯛ
ꯍꯧꯖꯤꯛꯁꯦ ꯑꯩꯁꯤ ꯁꯨꯝ ꯂꯦꯞꯄꯒ ꯌꯥꯝ ꯁꯥꯏꯌꯦ ꯑꯗꯨ ꯊꯣꯡꯅꯥꯎ ꯃꯌꯥꯗ ꯂꯦꯞꯄꯤꯌꯦ ꯁꯨꯝ ꯃꯄꯥꯟꯗꯒꯤ ꯅꯨꯡꯁꯤꯠ ꯑꯌꯤꯡꯕ ꯍꯨꯝꯖꯤꯜꯂꯛ ꯄꯗꯨ ꯑꯗꯨ ꯌꯥꯝ ꯏꯪꯉꯦ ꯅꯨꯡꯉꯥꯏꯌꯦꯕ
ꯎꯝ
ꯍꯧꯖꯤꯛꯁꯤ ꯅꯣꯡ ꯍꯦꯛ ꯉꯥꯟꯕꯒ ꯑꯣꯝꯃ ꯆꯥꯛꯑꯦ ꯀꯃꯥꯏꯅ ꯇꯧꯔꯤꯅꯣ ꯈꯪꯗꯦ
ꯈꯪꯗꯦꯗ ꯑꯩꯈꯣꯏꯁꯨ ꯐꯦꯟ ꯊꯥꯔꯒꯅꯦ ꯇꯨꯝꯃꯤꯁꯤ
ꯐꯦꯟꯒ ꯊꯥꯗꯣꯛꯅꯕ ꯌꯥꯗ꯭ꯔꯦ ꯑꯍꯤꯡ ꯆꯨꯞꯄ ꯑꯁ ꯃꯣꯏꯒꯤꯗꯨꯗꯤ ꯀꯣ ꯀꯥꯡꯈꯤꯒ ꯈꯟꯅꯤꯡꯉꯥꯏ ꯌꯥꯎꯗꯦꯕ
ꯎꯝ
ꯀꯥꯡꯈꯟ ꯈꯟꯅꯤꯡꯉꯥꯏ ꯌꯥꯎꯗꯕꯒꯤ ꯀꯥꯡꯈꯟꯗꯣ ꯌꯥꯝ ꯅꯦꯝꯅ ꯄꯥꯟꯕ ꯑꯣꯏꯕꯗꯣ
ꯍꯣꯏ ꯈꯪꯉꯦ ꯈꯪꯉꯦ ꯑꯩ ꯎꯔꯦꯅꯦ ꯃꯣꯏꯒꯤꯗꯣ ꯑꯩ ꯆꯪꯉꯨꯔꯕꯅꯦ
ꯎꯝ ꯑꯗꯨꯗꯨꯒꯤ ꯇꯟ ꯇꯟꯗꯅ ꯀꯥꯡꯈꯟꯗꯣ ꯑꯩꯗꯤ ꯑꯗꯨꯝ ꯈꯟꯗ꯭ꯔꯦ ꯑꯗꯨꯒ
ꯑꯗꯣ ꯀꯥꯡ ꯅꯨꯡ ꯆꯤꯛꯇꯕ ꯅꯠꯇ꯭ꯔꯣ
ꯀꯥꯡ ꯅꯨꯡ ꯆꯤꯛꯇꯦ
ꯆꯤꯛꯇ꯭ꯔꯗꯤ ꯀꯩꯁꯨꯗꯤ ꯀꯥꯏꯗꯤꯌꯦ ꯍꯥꯏꯗꯤ ꯀꯥꯡꯒꯟ ꯀꯟꯕꯖꯦ ꯍꯦꯟꯅ ꯁꯥꯕꯅꯦ ꯍꯥꯏꯕ
ꯎꯝ
ꯎꯝ ꯊꯣꯡ ꯑꯗꯨ ꯊꯣꯡꯅꯥꯎ ꯊꯣꯡ ꯊꯣꯡꯅꯥꯎꯗꯤ ꯐꯖꯅ ꯄꯥꯟ ꯄꯥꯟꯕ꯭ꯔꯥ
ꯍꯥꯥ
ꯊꯣꯡ ꯊꯣꯡꯅꯥꯎ ꯑꯗꯨꯝ ꯐꯖꯅ ꯄꯥꯟꯕ꯭ꯔꯥ
ꯑꯁ ꯋꯥꯜꯂꯦ ꯑꯗꯨꯏꯇꯥꯁꯨ ꯀꯣ ꯀꯩꯅꯣ ꯇꯧꯋꯦꯕ ꯎꯝ ꯌꯥꯝꯅ ꯁꯥꯕ ꯑꯣꯏꯕꯗꯣ ꯅꯨꯡꯁꯥ ꯐꯨꯖꯤꯜꯂꯛꯄꯒꯤ
ꯍꯣꯏ ꯅꯨꯡꯉꯥꯏꯝꯔꯣꯏ ꯑꯗꯨꯗꯤ ꯑꯗꯣ ꯏꯁ ꯅꯨꯡꯗꯥꯡꯗ ꯅꯪ ꯑꯁ ꯅꯨꯡꯗꯥꯡꯗ ꯊꯣꯛꯅꯥꯎ ꯍꯥꯡꯗꯣꯛꯑꯒ ꯇꯨꯝꯕ ꯌꯥꯕ ꯑꯣꯏꯗꯤ ꯃꯨꯛ ꯈꯔꯗꯤ ꯏꯪꯗꯧꯅꯤꯁꯦ
ꯎꯝ ꯅꯨꯡꯗꯥꯡꯗꯨꯗꯤ ꯍꯥꯡꯗ꯭ꯔꯦ ꯍꯥꯏꯗꯤ ꯀꯥꯡ ꯀꯩꯀꯩ ꯆꯪꯉꯛꯑꯗꯤ ꯈꯣꯠꯂꯛꯑꯗꯤꯅꯀꯣ
ꯃꯥꯅꯤ ꯑꯗꯩ ꯅꯨꯡꯗꯥꯡꯖꯨ ꯍꯥꯡꯗꯣꯛꯄꯖꯨ ꯍꯦꯛ ꯅꯨꯡꯉꯥꯏꯇꯦꯗꯅ
ꯎꯝ
ꯅꯪ ꯍꯖꯤꯛ ꯑꯌꯨꯛꯀꯤ ꯀꯩꯝ ꯆꯥꯗ꯭ꯔꯤꯕ
ꯆꯥꯗ꯭ꯔꯤꯗ
ꯈꯣꯏꯗꯤ ꯏꯁꯤꯡ ꯅꯨꯡꯁꯤꯡ ꯈꯔ ꯊꯛꯆꯜꯂꯦ ꯉꯍꯥꯛ ꯂꯩꯔꯒ ꯆꯥ ꯑꯗꯨꯒ ꯆꯥꯔꯅꯤ ꯉꯍꯥꯛ ꯂꯩꯔꯒ ꯆꯥꯛꯃꯨꯛ ꯂꯣꯏꯔꯛꯑꯅꯤ
ꯎꯝ
ꯑꯁ ꯉꯔꯥꯡꯗꯤ ꯁꯥꯃꯟꯗꯅ ꯇꯨꯝꯕ ꯌꯥꯗꯤꯌꯦ ꯅꯪꯗꯤ ꯌꯥꯕ꯭ꯔꯣ
ꯑꯁ ꯑꯩꯈꯣꯏꯗꯤ ꯑꯩꯗꯤ ꯁꯥꯕꯗꯤ ꯂꯥꯏꯅ ꯏꯪꯕꯨ ꯏꯪꯉꯦ ꯐꯦꯟꯗꯣ ꯑꯗꯨꯝ ꯊꯥꯕꯒꯤꯀꯣ
ꯎꯝ
ꯑꯗꯨꯗꯨꯒꯤ ꯏꯪꯉꯦꯕ
ꯍꯣꯏ ꯑꯁ ꯆꯨꯝꯃꯤꯅꯦ ꯅꯥꯅꯤꯍꯦ ꯐꯦꯟ ꯑꯗꯨꯝ ꯊꯥꯔ ꯏꯪꯍꯜꯂꯗꯤ ꯅꯆꯥꯗꯣ
ꯌꯥꯝ ꯀꯟꯅ ꯀꯩꯅꯣ ꯇꯧꯕꯗꯤ ꯑꯣꯏꯗꯦꯕ ꯑꯗꯨꯅ
ꯎꯝ
ꯑꯗꯨꯝ
ꯍꯖꯤꯛꯁꯤꯕꯨ ꯀꯩ ꯀꯩ ꯍꯤꯟꯖꯥꯡꯅ ꯍꯥꯎꯔꯤꯒꯦ
ꯑꯁ ꯈꯪꯗꯦꯗ ꯀꯔꯤ ꯍꯥꯎꯔꯤꯅꯣ ꯍꯥꯏꯗꯤ ꯆꯪꯕꯗ ꯀꯨꯏꯗ꯭ꯔꯤꯕ ꯉꯥꯏꯔꯤꯕꯒꯤꯀꯣ
ꯍꯣꯏ ꯑꯗꯨꯝ ꯍꯣꯏ ꯆꯪꯉꯀꯥꯟꯗ ꯀꯨꯏꯅ ꯂꯩꯔꯀꯥꯟꯗꯗꯤ ꯈꯪꯉꯦ ꯍꯥꯏꯗꯤ
ꯎꯝ ꯀꯩꯅ ꯍꯥꯎꯔꯤꯅꯣ ꯀꯩꯅ ꯍꯥꯎꯇ꯭ꯔꯤꯅꯣꯗꯣ
ꯍꯣꯏ ꯍꯥꯎꯇ ꯍꯥꯎꯗꯕ ꯅꯨꯃꯤꯠꯇꯨꯅ ꯈꯣꯏꯗ ꯂꯥꯛꯑꯣ
ꯑꯗꯨꯅ ꯐꯔꯗ꯭ꯔꯥ
ꯐꯔꯅꯤ ꯅꯪ ꯄꯩꯁꯥꯁꯨ ꯊꯤꯗꯧ ꯅꯠꯇꯦ ꯇꯨꯃꯤꯟ ꯆꯪꯗꯧꯅꯤ
ꯉꯁꯤꯗꯤ ꯅꯣꯏꯗ ꯂꯥꯛꯑ ꯆꯥꯔꯅꯤ ꯑꯩ ꯊꯕꯛ ꯊꯧꯔꯝ ꯇꯧꯗꯨꯕ ꯌꯥꯝ ꯂꯩ
ꯎꯝ ꯍꯣꯏ ꯇꯨ ꯅꯪ ꯅꯥꯊꯟꯗ ꯂꯩꯔꯗꯤ ꯅꯪ ꯀꯩꯅꯣꯒ ꯍꯥꯏꯗꯤ ꯑꯆꯥꯄꯣꯠꯀꯗꯣ ꯆꯥꯕ꯭ꯔꯣ ꯑꯩꯈꯣꯏ ꯁꯤꯗꯗꯤ ꯄꯨꯟ ꯄꯨꯟ ꯆꯥꯃꯤꯟꯅꯩ ꯑꯥꯗꯗꯤ ꯅꯊꯟꯗ ꯇꯥꯟꯗꯅꯒ ꯆꯥꯗ꯭ꯔꯥꯖꯥꯠꯂꯣ ꯅꯪꯕꯣ
ꯑꯣ ꯑꯥꯗ ꯏꯃꯥꯟꯅꯕꯤ ꯈꯔ ꯄꯨꯜꯂꯒ ꯆꯥꯛ ꯆꯃꯤꯟꯅꯩꯌꯦ
ꯑꯣ ꯐꯩꯌꯦ
ꯑꯗꯨꯗꯨꯒ ꯃꯣꯏꯒꯤ ꯑꯗꯨꯝ ꯀꯩꯅꯣ ꯇꯧꯋꯦ
ꯃꯌꯥꯝ ꯄꯨꯜꯂ ꯆꯥꯃꯤꯟꯅꯔꯗꯤ ꯈꯔ ꯆꯪꯕꯅꯤ ꯏꯊꯟꯗꯒ ꯆꯥꯔꯗꯤ ꯆꯥꯅꯤꯡꯅꯤꯗꯦꯗ ꯑꯩꯗꯤ
ꯃꯥꯅꯦ ꯃꯥꯅꯦ ꯑꯁ ꯈꯪꯗꯦꯗ ꯀꯃꯥꯏ ꯀꯃꯥꯏꯅ ꯇꯧꯗ꯭ꯔꯤꯃꯅꯣ ꯒ꯭ꯌꯥꯟꯒ ꯇꯥꯖꯦ ꯇꯧꯔꯤꯁꯦ ꯅꯪ ꯌꯨꯝꯗꯒ ꯆꯠꯇ꯭ꯔꯕꯣ
ꯄꯥꯞꯄꯨꯂꯥꯡꯒꯤ ꯀꯥꯂꯦꯟ ꯁꯨꯇꯤꯗ ꯆꯠꯂꯨꯏ ꯑꯗꯨꯏ ꯃꯇꯨꯡ ꯆꯠꯇꯦ ꯏꯁ ꯌꯨꯝ ꯆꯠꯄ ꯌꯥꯝ ꯋꯥꯏꯗ ꯊꯕꯥꯛ ꯉꯥꯛꯇ ꯄꯣꯠꯊꯥꯕꯝ ꯈꯪꯗꯦ
ꯅꯨꯡꯉꯥꯏꯇꯦ
ꯊꯕꯛ ꯌꯥꯝ ꯁꯨꯍꯟꯕꯤꯕ ꯃꯥꯜꯂꯦ
ꯅꯪꯖꯨ ꯅꯪ ꯁꯨꯔꯝꯅꯤꯗ ꯌꯨꯝꯗꯕꯨ ꯆꯠꯂꯗꯤ ꯌꯥꯗꯃꯤ
ꯌꯥꯗꯦ ꯌꯨꯝꯗꯕꯨ ꯆꯠꯂꯗꯤ ꯃꯩꯅꯤ ꯊꯕꯛꯁꯦ
ꯃꯩꯅꯤ ꯍꯧꯖꯤꯛꯁꯦ ꯁꯦꯟꯊꯣꯛꯄꯝꯖꯨ ꯋꯥꯕꯅꯤꯅ ꯃꯤꯖꯦ ꯒ꯭ꯌꯥꯟ ꯃꯦꯟ ꯑꯝ ꯇꯥꯅꯗ꯭ꯔꯦꯕ
ꯃꯥꯅꯦ
ꯀꯔꯤꯅꯣ ꯇꯨꯃꯤꯟꯅ ꯂꯩꯗꯨꯕꯣ ꯋꯥꯒ ꯈꯔ ꯉꯪꯉꯛꯑꯣ
ꯆꯣꯛꯊꯔꯦ ꯏꯁꯥꯥꯖꯦ
ꯎꯝ ꯎꯝ ꯎꯝ ꯎꯝ
ꯀꯩꯅꯣ ꯇꯧꯋꯣ ꯉꯔꯥꯡ ꯅꯨꯡꯗꯥꯡꯖꯨ ꯁꯥꯃꯟꯗꯅ ꯇꯨꯝꯕꯁꯨ ꯌꯥꯗꯦ
ꯀꯩꯅꯣ ꯍꯨꯡꯍꯨꯡ ꯀꯌꯥ ꯇꯨꯝꯒꯦ ꯉꯔꯥꯡ
ꯑꯩ ꯑꯃ ꯑꯃꯒ ꯍꯦꯜꯂꯝꯗꯧ ꯃꯥꯜꯂꯤꯗ ꯑꯩ
ꯍꯩꯃꯥ ꯅꯪ ꯅꯁꯥꯗꯣ ꯁꯣꯛꯄꯗ ꯂꯣꯏꯔꯅꯤ ꯄꯨꯡ ꯑꯃꯗꯕꯨ ꯇꯨꯝꯃꯤꯌꯦ ꯀꯩꯅꯣ ꯁꯤꯕꯨ
ꯌꯥꯗꯦ ꯈꯪꯗꯦ ꯑꯗꯨꯝ ꯁꯥꯕꯒꯤ ꯏꯁꯥꯖꯨ ꯑꯗꯨꯝ ꯑꯣꯜꯂꯒ ꯂꯩꯕꯗꯣ ꯑꯗꯨꯒꯤ
ꯎꯝ
ꯑꯗꯨꯗꯨꯒ ꯑꯩꯒ ꯂꯩ ꯍꯣꯏ ꯑꯩꯒ ꯂꯩꯃꯤꯟꯅꯕꯗꯨꯁꯨ ꯊꯦꯡ ꯇꯨꯝꯕꯤꯗꯣ
ꯑꯁ ꯀꯩꯅꯣ ꯃꯥꯗꯤ ꯀꯩꯗꯧꯔ ꯂꯩꯅꯣ ꯍꯥꯏꯁꯦ
ꯂꯥꯏꯔꯤꯛꯄꯨꯗꯤ ꯄꯥꯏ ꯑꯣꯏꯔꯝꯅꯤ ꯑꯗꯣ ꯃꯥꯅ ꯅꯥꯀꯟꯗ ꯃꯩ ꯊꯥꯟꯕꯗꯣ ꯑꯩꯗꯣ ꯑꯗꯨꯝ ꯇꯨꯝꯕ ꯌꯥꯗꯕꯗꯣ
ꯎꯝ ꯑꯗꯨꯕꯨꯗꯤ ꯌꯥꯗꯕꯅꯤ ꯑꯗꯣ ꯈꯪꯗꯦꯗ ꯑꯩꯗꯤ ꯑꯗꯨꯝ ꯌꯥꯏ ꯑꯩꯗꯤꯀꯣ ꯑꯗꯨꯝ ꯅ ꯇꯨꯝꯕꯨ ꯇꯨꯝꯅꯤꯡꯉꯗꯤꯀꯣ ꯑꯗꯨꯝ ꯇꯨꯝꯊꯈꯤꯕꯗ ꯀꯩꯝ ꯈꯪꯗꯦ
ꯑꯗꯨꯅ ꯐꯕꯅꯦ ꯑꯗꯣ ꯑꯩꯒꯤ ꯕꯤꯇꯥꯃꯤꯟ ꯑꯝ ꯊꯛꯑꯝꯕꯅꯦꯕꯀꯣ ꯑꯦꯛꯇ ꯃꯤꯠꯀ ꯄꯥꯡꯕ ꯉꯝꯗꯕ ꯕꯤꯠ ꯇꯥꯃꯤꯟ ꯑꯗꯨ ꯑꯃ ꯂꯩꯁꯜꯂ ꯊꯝꯕꯗꯤ ꯐꯔꯦ ꯑꯩꯖꯦ
ꯃꯥꯅꯦ ꯑꯗꯨꯅ ꯐꯔꯅꯤ
ꯍꯥꯏꯗꯤ ꯑꯗꯨꯗꯨꯝ ꯊꯛꯆꯟꯒ꯭ꯔꯗꯤ ꯑꯁ ꯌꯥꯗ꯭ꯔꯦꯍꯦ
ꯑꯗꯣ ꯁꯥꯏꯠ ꯏꯐꯦꯛꯇꯤ ꯂꯩꯇꯕ꯭ꯔꯕ ꯇꯨꯡ ꯀꯣꯏꯅ ꯁꯨꯔꯛꯀꯗꯕ ꯈꯣꯠꯇꯕ
ꯂꯩꯇꯦ ꯆꯥꯕ ꯊꯛꯄ ꯅꯨꯡꯉꯥꯏꯗꯕꯅꯦ ꯆꯥꯛꯆꯥ ꯃꯃꯥꯡꯗ ꯊꯛꯀꯗꯧꯕꯅꯦꯕ꯫ ꯆꯥꯛꯆꯥ ꯃꯃꯥꯡꯗ ꯊꯛ ꯈ꯭ꯔꯒ ꯆꯥꯛ ꯇꯣꯛ ꯂꯣꯏꯔꯛꯄꯗ ꯏꯁꯥꯁꯦ ꯀꯩꯅꯣꯅꯤꯗ ꯍꯥꯏꯗꯤ ꯃꯨꯟꯕꯗꯣ꯫
ꯑꯩꯅꯅꯦ ꯅꯍꯥꯟꯃꯨꯛꯅꯦ ꯀꯩꯅꯣꯗ ꯚꯔꯥꯗ ꯂꯩꯔꯤꯉꯩꯗꯀꯣ꯫ ꯁꯨꯃꯥꯏ ꯇꯧꯕ꯫ ꯑ ꯑ ꯏꯪꯊꯝꯊꯥꯁꯦ ꯆꯥꯕ ꯇꯨꯡꯒꯟꯗꯦꯕ ꯌꯥꯝꯅ꯫
ꯑꯗꯨꯗꯨꯒꯤꯅꯦ ꯀꯩꯅꯣ ꯇꯧꯕ ꯚꯤꯇꯥꯃꯤꯟꯁꯤ ꯂꯩꯌꯦꯕꯀꯣ ꯆꯥꯕ ꯇꯨꯝꯅꯕ ꯑꯗꯨ ꯂꯩꯕꯁꯤꯗꯅꯦ ꯁꯨꯃꯥꯏꯅ ꯇꯧꯗꯣꯏꯅꯦꯕ꯫ ꯇꯞꯇꯥꯥꯏꯅ ꯆꯥꯛꯁꯦ ꯆꯥꯔꯦꯕ ꯚꯤꯇꯥꯃꯤꯟ ꯊꯛꯈꯤꯕꯒꯤꯅꯦ ꯂꯣꯏ ꯇꯨꯝꯈ꯭ꯔꯅꯤꯕꯀꯣ꯫
ꯍꯣꯏ꯫
ꯑꯗꯨꯗꯩ ꯑꯃꯨꯛ ꯚꯤꯇꯥꯃꯤꯟꯗꯣ ꯑꯃꯨꯛ ꯀꯩꯅꯣ ꯇꯧꯗꯣꯏꯅꯦꯕ ꯚꯤꯇꯥꯃꯤꯟ ꯊꯛꯑꯨꯕꯒꯤ ꯇꯨꯝꯒꯔꯅꯤ ꯑꯃꯨꯛ ꯆꯥꯛ ꯑꯃꯨꯛ ꯂꯥꯝꯈꯠꯂꯛꯑꯅꯤ꯫ ꯑꯃꯨꯛ ꯆꯥꯔꯅꯤ ꯑꯣ ꯑꯗꯨꯀꯥꯟꯗꯨ ꯑꯁ ꯅꯣꯏꯕꯁꯤ ꯅꯣꯏꯕꯁꯤ꯫ ꯄꯨꯔꯥ ꯕꯦꯔꯥꯅꯤ꯫
ꯑꯩꯗꯤ ꯑꯗꯨꯃꯥꯏꯅ ꯇꯧꯔꯐꯧ ꯅꯣꯏꯌꯨ ꯌꯥꯗꯦ ꯇꯨꯝꯕ ꯆꯥꯕꯕꯨꯗꯤ ꯅꯨꯡꯉꯥꯏꯌꯦꯕ ꯑꯗꯨꯒ ꯅꯣꯏꯌꯨ ꯌꯥꯗꯕ ꯑꯩꯅ ꯑꯃꯨꯛ꯫
ꯑꯁ ꯈꯪꯗꯦ ꯑꯩꯗꯤ ꯌꯥꯏꯌꯦ ꯌꯥꯝꯅ ꯀꯩꯅꯣꯒꯤꯗꯤ ꯑꯁ ꯚꯤꯇꯥꯃꯤꯟꯕꯨ ꯊꯛꯑꯗꯤ ꯅꯨꯡꯉꯥꯏꯌꯦ꯫ ꯇꯨꯝꯕꯁꯨ ꯆꯥꯕꯁꯨ ꯑꯁ꯫
ꯄꯣꯛꯄꯗꯒꯤ꯫ ꯄꯪꯆꯥꯎ ꯆꯥꯎꯗꯅ ꯄꯣꯛꯂꯛꯄꯅꯤꯅ ꯍꯥꯏꯗꯤ ꯑꯆꯧꯗꯕ ꯃꯤ ꯑꯣꯏꯕꯒꯤ
ꯈꯪꯗꯦ ꯑꯩꯗꯤ ꯑꯁ ꯐꯖꯅ ꯌꯥꯏꯍꯦ ꯑꯩꯅ ꯆꯥ ꯌꯥꯗꯕ ꯑꯝꯇ ꯂꯩꯇꯦ꯫
ꯅꯪ ꯍꯧꯖꯤꯛ ꯑꯩꯁꯨ ꯍꯛꯆꯥꯡ ꯁꯥꯖꯦꯟ ꯀꯟꯅ ꯇꯧꯔꯤꯕꯅꯤ꯫
ꯑꯁꯦꯡꯕ ꯑꯗꯨꯃꯥꯏꯅ ꯇꯧꯔꯒꯅꯦ ꯃꯤꯁꯦ ꯅꯣꯏꯈꯠꯄꯅꯦꯕ꯫ ꯍꯛꯆꯥꯡ ꯁꯥꯖꯦꯟ ꯇꯧꯔꯒ꯫ ꯐꯔꯦ ꯐꯔꯦ ꯑꯗꯨꯗꯤ ꯑꯩꯁꯨ ꯂꯥꯛꯀꯦꯀꯣ꯫
ꯍꯣꯏ꯫
ꯎꯝ꯫